ꯄꯗ ꯀ
ꯌꯥ
ꯏꯅꯥꯎ ꯑꯌꯦ ꯁꯤꯕꯨ ꯍꯧꯖꯤꯛꯀꯥꯟꯁꯤꯕꯨ ꯀꯩꯀꯩ ꯍꯣꯠꯅꯕꯤꯔꯤꯒꯦ
ꯑꯌꯦ ꯁꯤ ꯉꯅꯨ ꯀꯅ ꯂꯣꯔꯤ
ꯑꯦ ꯌꯥꯝ ꯐꯕ ꯋꯥꯐꯝꯅꯤꯅꯦꯍꯦ ꯉꯥꯅꯨ ꯀꯌꯥ ꯂꯣꯏꯅꯣꯅꯦ
ꯑꯅꯨꯗꯣ ꯉꯅꯨ ꯀꯨꯟ ꯀꯨꯟꯃꯥꯊꯣꯏ ꯑꯃ ꯀꯨꯟꯃꯥꯊꯣꯏ ꯑꯃ ꯂꯩꯍꯧꯔꯦ ꯈꯔ ꯑꯃ ꯂꯧꯈꯤꯅꯤ
ꯑꯗꯨ ꯌꯥꯝꯅ ꯐꯕ ꯆꯥꯎꯈꯠ ꯊꯧꯔꯥꯡꯅꯤꯅꯦ ꯃꯗꯨꯗꯤ
ꯃꯥꯅꯦ ꯃꯥꯅꯦ
ꯑꯩꯈꯣꯏꯗꯨꯗꯁꯨ ꯑꯃ ꯑꯗꯨ ꯆꯥꯛꯍꯥꯎꯅꯤ ꯍꯥ
ꯆꯕ
ꯀꯩ ꯈꯜꯂꯤ ꯍꯎꯕꯣꯂꯤ
ꯄ꯭ꯂꯦ
ꯑꯩ ꯐꯣꯟ ꯊꯝꯈꯤꯗꯣ ꯂꯥꯏꯟ ꯀꯩꯅꯝ ꯇꯧꯗꯕꯅꯤ
ꯑꯥ
ꯀ ꯀꯣ ꯀꯥ ꯑꯣ ꯀꯥ ꯃꯗ
ꯁꯤꯗ ꯑꯗꯨꯅꯝꯃꯛ ꯀꯣꯟ ꯁꯦꯝꯃꯤ ꯀꯟꯅꯨ
ꯑꯁ ꯌꯥꯝꯅ ꯐꯕ ꯆꯥꯎꯈꯠꯇ ꯍꯧꯔꯛꯑꯅꯤꯅꯦ ꯇꯧꯔꯤꯁꯦ
ꯌꯦꯟ ꯌꯦꯟ ꯑꯅꯤ ꯂꯧꯔꯛꯄꯅꯤ ꯌꯦꯟ ꯃꯔꯤ ꯂꯧꯔꯛꯑꯦꯅ ꯅꯍꯥꯟ ꯑꯗꯨꯁꯨ ꯀꯨꯏꯅ ꯍꯨꯏꯅ ꯍꯨꯏꯅ ꯑꯅꯤꯝ ꯆꯥꯊꯣꯛꯈ꯭ꯔꯦ
ꯌꯦꯟ ꯉꯥꯗꯣ ꯑꯗꯨ ꯍꯧꯖꯤꯛꯁꯦ ꯔꯦꯠ ꯀꯌꯥ ꯀꯌꯥ ꯁꯥꯔꯤꯒꯦꯅꯤ ꯃꯆꯥꯗ
ꯉꯥꯅꯨꯗ ꯉꯥꯅꯨꯗꯣ ꯑꯩꯈꯣꯏ ꯈꯪꯅꯕꯗꯩ ꯂꯧꯋꯦ ꯑꯩꯈꯣꯏ ꯃꯥꯏ ꯃꯅꯥꯎꯄꯥꯗꯒꯤꯩ ꯂꯧꯋꯦ ꯑꯗꯨ ꯈꯔ ꯍꯣꯡꯉ ꯆꯥꯝꯃ ꯆꯥꯃꯩ ꯆꯥꯡꯁꯤꯡ
ꯇꯕꯁꯔꯇꯦ ꯀ ꯍꯥꯏꯒꯤ ꯇ ꯑꯃꯨꯂ ꯑꯗꯨ ꯑꯣꯟꯕꯒ ꯍꯞꯇꯥꯃꯨꯛ ꯂꯩꯕꯒ ꯂꯧꯕꯤꯔꯥ ꯀꯃꯥꯏꯅ ꯇꯧꯕꯅꯣ
ꯍꯦꯜꯂꯦꯗ ꯑꯌꯥꯝꯕ ꯀꯨꯏꯅ ꯃꯆꯥꯛ ꯊꯥꯜꯂꯨꯔꯕ ꯑꯅꯤ
ꯌꯥꯏ ꯑꯗꯨꯗꯤ ꯆꯝ ꯆꯝꯃꯣ ꯑꯩꯈꯣꯏ ꯅꯍꯥꯟꯋꯥꯏ ꯂꯧꯈꯤꯕꯗꯣ ꯃꯆꯥꯗ ꯁꯚꯦꯟꯇꯤ ꯁꯥꯕ ꯌꯥꯇꯤ ꯁꯥꯕ ꯌꯥꯎꯈꯤꯕꯅꯦ ꯑꯗꯨ ꯍꯅꯤ
ꯎꯝ ꯑꯗꯨ ꯕꯤꯂꯥꯏꯇꯤꯗꯨꯅꯦ ꯌꯥꯝꯕ ꯈꯦꯠꯅꯕꯅꯦ ꯑꯣ ꯑꯗꯨꯗꯤ ꯌꯥꯝꯕ ꯑꯣꯏꯔꯝꯗꯕꯀꯣ ꯑꯍꯣꯡꯅ ꯑꯩꯈꯣꯏꯔꯝꯗꯗꯤ ꯃꯥꯔꯀꯦꯠꯁꯦ ꯌꯥꯝ ꯇꯥꯡꯉꯤ
ꯑꯃꯨꯛ ꯃꯆꯤꯟꯖꯥꯛ ꯃꯆꯤꯟꯖꯥꯛ ꯀꯤꯂꯣ ꯑꯃ ꯃꯣꯏ ꯗꯞ ꯇꯧꯅꯣ ꯅꯠꯇꯣꯏꯁꯦ ꯍꯦꯛ ꯑꯣꯜꯂꯦꯗꯅꯀꯣ ꯍꯗꯨꯒ ꯏꯁꯇꯥꯔꯇꯔꯗꯣ ꯏꯁꯇꯛꯇꯣ ꯑꯩꯈꯣꯏꯒꯤ ꯀꯤꯂꯣ ꯑꯅꯤꯒꯨꯝꯕ ꯑꯣꯏꯔꯣ ꯍꯦꯛ ꯂꯩꯔꯦ ꯍꯦꯛ ꯄꯤꯖꯔꯨꯔꯕꯀꯣ ꯏꯂꯣꯅꯤ ꯆꯜ ꯂꯨꯄꯥ ꯆꯥꯝꯃꯁꯤꯅꯤ ꯈꯪꯕ ꯍꯥꯏꯅ ꯑꯗꯨꯗ ꯑꯁ
ꯀꯤꯂꯣꯗ ꯀꯤꯂꯣꯗ ꯁꯤꯛꯁꯇꯤ ꯄꯤ
ꯁꯤꯤ ꯄꯤ ꯑꯗꯨꯅꯦ ꯑꯗꯨꯗꯤꯅꯤꯗꯤꯤꯣ ꯑꯅꯤ ꯄꯤꯔꯦꯗꯅꯀꯣ ꯑꯗꯨꯗꯨꯗ ꯀꯩꯅꯣ ꯍꯥꯏꯔꯛꯀꯗꯣꯏꯅꯤ ꯃꯣꯏꯅ ꯉꯥꯅꯨ ꯍꯥꯟꯅ ꯑꯦꯇꯤ ꯑꯗꯨꯗꯥꯏ ꯄꯤꯔꯝꯃꯒꯗꯣ ꯉꯥꯅꯨ ꯑꯃꯃꯣꯝꯗ ꯋꯥꯟ ꯇ꯭ꯋꯦꯟꯇꯤꯒ ꯍꯥꯏꯔꯒꯅꯤ
ꯍꯣꯏ ꯑꯗꯨꯃꯥꯏꯅ ꯍꯥꯏꯃꯅꯤ
ꯑꯦꯁꯦ ꯍꯥꯏꯔꯒꯅ ꯑꯉꯥꯡ ꯃꯆꯥꯁꯤꯡ ꯦꯟꯅꯨꯡ ꯋꯥꯏ
ꯑꯗꯨꯅꯗꯤ
ꯑꯗꯨ ꯑꯗꯨꯗ ꯇꯧꯒꯦꯅ ꯇꯧꯦ ꯅꯠꯇ꯭ꯔꯣ ꯃꯣꯏꯗꯨꯕꯨ
ꯃꯥꯅꯦ ꯃꯥꯅꯦ ꯑꯩ ꯀꯩꯅꯣ ꯇꯧꯕꯗꯨꯅꯦꯕ ꯀꯩꯅꯣꯁꯨ ꯇꯧꯒꯦ ꯇꯧꯕꯅꯦꯕ ꯉꯥ ꯃꯆꯥꯗꯣ ꯉꯥ ꯃꯆꯥ ꯃꯆꯥ ꯏꯁꯄꯣꯟꯗꯣ ꯑꯗꯨꯁꯨ ꯊꯥꯗꯒꯦ ꯇꯧꯅꯦꯕ
ꯑꯗꯨꯗꯤ ꯖꯨꯇꯣꯟ ꯈꯔ ꯇꯧꯗ ꯌꯥꯔꯣꯏ ꯅꯪ ꯎꯝ ꯏꯁꯤꯡꯗꯨꯗ ꯑꯩꯈꯣꯏꯒꯤ ꯇꯨꯔꯦꯜ ꯏꯁꯤꯡꯒꯨꯝꯕꯩ ꯊꯥꯗꯕꯗꯤ ꯌꯥꯔꯣꯏ
ꯎꯝ
ꯍꯥꯏꯗꯤ ꯑꯗꯨꯗ ꯑꯗꯨꯝ ꯑꯩꯈꯣꯏꯇꯨꯔꯦꯜꯁꯤꯡ ꯆꯤꯡꯉꯛꯄ ꯀꯥꯟꯗ ꯑꯗꯨꯝ ꯉꯥ ꯑꯗꯨ ꯌꯥꯎ
ꯌꯥꯎꯔ ꯌꯥꯎꯔꯅꯤ ꯆꯤꯡꯉꯣꯏ ꯆꯤꯡꯉꯣꯏ ꯑꯗꯨꯗꯤ ꯀꯩꯝ ꯇꯧꯋꯦ ꯑꯗꯨꯗꯤ
ꯆꯥꯅꯕ ꯉꯥ ꯑꯣꯏꯔꯗꯤ ꯐꯩ ꯃꯩꯇꯩ ꯉꯥꯒꯨꯝꯕ ꯑꯍꯦꯟꯕ ꯌꯥꯎꯁꯜꯂꯗꯤ ꯕꯦꯔꯥꯛ ꯉꯥꯛꯀꯜꯂꯤꯉꯤꯅꯤ
ꯑꯗꯨꯅ ꯍꯥꯏꯁꯦ ꯑꯩꯕꯨꯗꯤ ꯅꯥꯟꯅ ꯁꯦꯡꯗꯣꯛꯑꯦ ꯄꯨꯈ꯭ꯔꯤꯗꯨꯕꯨꯗꯤ ꯑꯗꯨꯒ ꯁꯨꯅꯨ ꯀꯩꯀꯩꯁꯨ ꯍꯥꯏꯔꯦ
ꯑꯗꯨꯗꯤ ꯀꯩꯅꯣ ꯇꯧꯋꯣ ꯑꯗꯨꯗꯨꯒ ꯍꯞꯄꯥ ꯂꯩꯔꯣ
ꯎꯝ
ꯄꯥ ꯂꯩꯔꯒ ꯑꯩꯈꯣꯏ ꯄꯨꯈ꯭ꯔꯤꯗꯨꯒꯤ ꯃꯄꯥꯟꯗꯨꯣ ꯀꯣꯏꯁꯜꯂꯦꯗꯅ ꯀꯣꯏꯁꯤꯜꯂꯒ ꯍꯥꯏꯐꯦꯠ ꯉꯥ ꯉꯥ ꯊꯕꯛꯑꯣ ꯑꯗꯣ ꯍꯥꯏꯗꯤ ꯍꯉꯣꯏ ꯆꯣꯡꯅ ꯈꯨꯣꯠꯆꯟꯕꯁꯨ ꯂꯩꯗꯅ ꯑ ꯃꯣꯏ ꯌꯥꯝ ꯀꯟꯅ ꯋꯥꯡꯅ ꯆꯣꯡꯗ꯭ꯔꯒꯁꯨ ꯃꯣꯏꯅ ꯍꯥꯏꯐꯦꯠ ꯆꯣꯡꯉꯝꯕꯩ ꯆꯥꯡ ꯈꯨꯔꯨꯝꯉꯨ ꯍꯥꯏꯒꯗ꯭ꯔꯥ ꯑꯗ ꯍ ꯀꯜ ꯍꯜ ꯑꯦ ꯊꯃꯣ
ꯑꯩ ꯉꯥꯅꯨꯁꯨ ꯆꯪꯉꯦꯕ ꯉꯥꯅꯨ ꯆꯪꯗꯅꯕꯁꯨ ꯈꯥꯖꯤꯟꯗꯕ
ꯎꯝ ꯑꯗꯨꯩ ꯃꯀꯣꯟꯅꯤ ꯉꯥꯅꯨꯒꯤꯗꯤ ꯀꯌꯥꯝ ꯆꯥꯎꯁꯦ ꯁꯔꯗꯌꯥ
ꯈꯔꯗꯤ ꯁꯥꯔꯝꯃꯦ ꯉꯥꯅꯨ ꯀꯨꯟꯊ꯭ꯔꯥ ꯅꯤꯐꯨ ꯂꯩꯅꯕ ꯁꯥꯔꯝꯃꯦ
ꯎꯝ ꯂꯝ ꯀꯌꯥꯝ ꯆꯥꯎꯔꯤꯒꯦ ꯍꯧꯖꯤꯛꯁꯤꯕꯣ
ꯀꯦꯂꯣꯕꯗꯤ ꯈꯔ ꯂꯩ ꯑꯗ ꯑꯩ ꯑꯣꯛꯁꯨ ꯂꯣꯏꯢ
ꯇꯧꯁꯜꯂꯨ ꯇꯧꯁꯜꯂꯨ ꯂꯝꯂꯦꯝ ꯃꯣꯏ ꯂꯩꯣꯏꯗꯁꯨ ꯄꯨꯕꯨꯗꯤ ꯈꯔ ꯏꯟꯀꯝ ꯂꯥꯛꯄꯅ ꯐꯩ
ꯃꯥꯅꯦ ꯃꯥꯅꯦ
ꯑꯗꯒꯤꯗꯤ ꯅꯪ ꯀꯣꯝꯗꯣ ꯑꯆꯧꯕ ꯂꯩꯔꯗꯤ ꯇꯣꯉꯥꯟꯅ ꯅꯥꯀ ꯅꯝꯕꯗꯅ ꯑꯩꯈꯣꯏꯒꯤ ꯀꯩꯅꯣ ꯏꯁꯄꯣꯟꯒꯤ ꯇꯧꯔꯁꯨꯀꯣ ꯑꯀꯅꯝꯕꯗꯅ ꯑꯩꯈꯣꯏꯒꯤ ꯅ ꯑꯣꯀꯣꯟ ꯍꯥꯏꯗꯣ ꯑꯣꯀꯣꯟꯗꯨꯒ ꯊꯟꯅꯅꯕ ꯑꯣꯏꯅ ꯑꯩꯈꯣꯏꯒꯤ ꯑꯣꯛꯊꯤ ꯀꯩ ꯇꯥꯖꯕ ꯌꯥꯕ ꯈꯤꯇꯪ ꯃꯆꯤꯟꯖꯥꯛ ꯑꯣꯏꯖꯅꯕꯀꯣ ꯉꯥꯒꯤ ꯑꯗꯨꯃꯥꯏꯅ ꯇꯧꯔꯒ ꯑꯥ
ꯂꯩ ꯈꯣꯏꯗ ꯂꯩ ꯐꯖꯅ ꯂꯩ ꯑꯗꯨ ꯑꯩ ꯇꯧꯔꯛꯑꯅꯤ ꯑꯣꯛ ꯁꯣ ꯍꯥꯟꯅ ꯂꯩꯈꯤꯒꯦ ꯑꯣꯛꯇꯣꯁ ꯂꯩꯔꯝꯕꯅꯦꯕ ꯑꯗꯩ ꯁ꯭ꯋꯥꯏꯟ ꯐ꯭ꯂꯨ ꯂꯥꯛꯄꯗ ꯑꯗꯨꯝ ꯁꯤꯒꯦ
ꯑꯣꯛꯇꯨꯗꯤ ꯀꯌꯥ ꯀꯌꯥ ꯄꯤꯔꯤꯒꯦ ꯑꯃꯝ ꯃꯝꯗ
ꯑꯣꯛ ꯇꯥꯡꯉꯦꯗꯤ ꯑꯌꯥꯝꯕ ꯑꯣꯛ ꯍꯥꯇꯝꯒ ꯇꯔꯥꯃꯉꯥ ꯅꯤꯄꯥꯜꯅꯤ ꯃꯆꯥꯗꯕꯨꯗꯤ ꯃꯆꯥꯗꯅ ꯃꯆꯥꯗꯅ ꯃꯉꯥ ꯇꯔꯨꯛ ꯇꯔꯦꯠ ꯑꯗꯨꯃꯥꯏꯅ ꯂꯩ
ꯎꯝ ꯑꯩꯁꯦ ꯑꯣꯛꯇꯣ ꯃꯆꯥ ꯀꯥꯞꯐꯧꯅꯦ ꯅꯍꯥꯟ ꯈꯔ ꯂꯩꯗꯤ ꯀꯩꯅꯣ ꯇꯧꯔꯦ
ꯎꯝ ꯈ꯭ꯋꯥꯏꯔꯝꯗꯗꯤ ꯑꯣꯛ
ꯀꯩꯅꯣ ꯑꯣꯛꯁꯦ ꯑꯩꯈꯣꯏꯒꯤ ꯍꯣꯏ ꯍꯨꯏ ꯁꯤꯗꯗꯤ ꯑꯩꯈꯣꯏꯒꯤ ꯃꯆꯥꯁꯦ ꯑꯩꯈꯣꯏꯒꯤ ꯅꯦꯎꯄꯨꯕꯖꯦ ꯍꯥꯏꯗꯤ ꯅꯥꯄꯨꯕ ꯍꯥꯏꯒꯗ꯭ꯔꯥ ꯑꯩꯈꯣꯏꯒꯤ ꯊꯥ ꯑꯃ ꯈꯔ ꯍꯦꯜꯂꯣ ꯆꯪ ꯃꯥꯜꯂꯦꯀꯣ
ꯎꯝ ꯈꯪꯗꯦ
ꯑꯗ ꯑꯣꯀꯦꯗꯤ ꯀꯌꯥꯝ ꯀꯨꯏ ꯆꯪꯖꯥꯠꯅꯨ
ꯑꯣꯛ ꯀꯨꯏꯅꯣ ꯈꯪꯗꯦ ꯈꯔ ꯀꯨꯏ ꯃꯥꯜꯂꯦ ꯍꯨꯏꯗꯩꯗꯤ ꯑꯣꯛꯅ ꯈꯔ ꯀꯨꯏ ꯃꯥꯜꯂꯦ ꯈꯪꯗꯦ
ꯑꯁꯨ ꯈꯟꯕꯗ ꯍꯥꯏꯗꯤ ꯑꯩꯅ ꯁꯤꯗꯩ ꯃꯣꯏ ꯁꯤꯂꯩ ꯂꯥꯛꯀꯥꯟꯗ ꯖꯅꯋꯥꯔꯤ ꯊꯥꯗ ꯂꯥꯛꯑꯦꯕ ꯀꯣ ꯑꯩꯁꯦ ꯑꯗꯨꯕꯨ ꯀꯩꯝ ꯇꯧꯗꯕꯅꯦ ꯑꯗꯨꯗꯨꯒ ꯑꯩꯈꯣꯏꯒꯤ ꯍꯨꯏꯗꯣ ꯐꯦꯕꯨꯋꯥꯔꯤ ꯃꯥꯔꯁ ꯐꯦꯕ꯭ꯔꯨꯋꯥꯔꯤ ꯌꯨꯝ ꯀꯨꯝꯃꯨꯔꯦ ꯃꯥꯔꯁ ꯀꯥꯈꯠꯂꯛꯑꯦ ꯃꯥꯔꯁ ꯑꯗꯨꯗꯥꯏꯗ ꯃꯥꯜꯂꯦꯕ ꯑꯩꯈꯣꯏꯒꯤ ꯃꯆꯥ ꯍꯥꯏꯐꯦꯠ ꯆꯦꯟꯕ ꯍꯧꯔꯛꯑꯦꯕꯀꯣ ꯀꯗꯒꯤ ꯗ ꯑꯦꯄ꯭ꯔꯤꯜ ꯅꯠꯇꯦ ꯁꯣꯏꯔꯕ ꯑꯩꯅ ꯉꯥꯡꯉꯤꯁꯤꯕꯣ ꯐꯦꯕꯋꯥꯔꯤꯗ ꯑꯣ ꯐꯦꯕꯋꯥꯔꯤ ꯑꯗꯨꯋꯥꯏꯗ ꯀꯩꯅꯣ ꯇꯧꯈꯤꯕ ꯑꯗꯨꯗꯨꯒ ꯑꯩꯁꯦ ꯃꯥꯔꯁꯇ ꯀꯥꯈꯠꯂꯛꯄꯅꯦꯕꯀꯣ ꯃꯥꯁ ꯀꯥꯈꯠꯂꯛꯇ꯭ꯔꯤꯀꯥꯟꯗ ꯃꯆꯥꯗꯣ ꯀꯣꯛ ꯂꯩꯦꯃꯦꯕ ꯍꯥꯏꯗꯤ ꯌꯥꯝ ꯊꯨꯕ ꯍꯥꯏꯇꯥꯔꯦ ꯐꯖꯗꯕ ꯑꯗꯒꯤꯗꯤ ꯃꯣꯏ ꯆꯥꯛꯀꯣꯛꯁꯨ ꯌꯥꯝ ꯊꯨ ꯊꯨꯅ ꯀꯣꯛꯄ
ꯎꯝ
ꯑꯦ ꯊꯥ ꯑꯍꯨꯝ ꯃꯔꯤ ꯑꯍꯨꯝ ꯂꯩꯩ ꯂꯩꯀꯥꯏꯗ ꯍ ꯀꯣꯛꯄꯩ ꯇꯥꯏꯄꯇ ꯑꯗꯨꯝ ꯇꯧꯔꯤꯅꯤ
ꯑꯣꯛꯇꯤꯅꯦ ꯑꯗꯩꯗꯒꯤ ꯁꯟꯒꯨꯝꯕ ꯂꯣꯏꯕꯁꯨ ꯀꯥꯟꯅꯩꯑꯕ ꯁꯟꯁꯤꯗꯤ ꯌꯥꯝ ꯀꯟꯅ ꯋꯥꯗꯦꯕ ꯃꯆꯤꯟꯖꯥꯛ ꯀꯩꯀꯩ ꯊꯥꯀꯣꯟꯗꯣ ꯁꯟꯒꯨꯝꯕꯁꯦ ꯑꯃ ꯂꯣꯏꯁꯤꯟꯕ ꯑꯣꯛ ꯑꯃ ꯂꯣꯏꯁꯤꯟꯕ ꯉꯥ ꯂꯣꯏꯁꯤꯟꯕ ꯉꯥꯅꯨ ꯑꯃ ꯌꯦꯟ ꯑꯃ
ꯍꯧꯖꯤꯛꯇꯤ ꯑꯃꯨꯛ ꯁꯟ ꯂꯣꯏꯕꯁꯦ ꯑꯃꯛ ꯅꯪ ꯔꯤꯛꯁꯀꯔꯁ ꯆꯥꯎꯔꯅꯤ ꯍꯥꯏꯔꯗꯤ ꯛꯁ ꯆꯥꯎꯔꯅꯤ ꯍꯥꯏꯗꯤ ꯌꯥꯝ ꯀꯩ ꯇꯧꯕꯩꯅꯠꯇꯕ ꯍꯥꯏ ꯅꯪ ꯍꯦ ꯅꯥꯊꯣꯛꯑꯦꯛꯁꯤ ꯀꯥꯟꯗ ꯈꯔꯗꯤ ꯂꯧꯎ ꯁꯤꯡꯎ ꯇꯧꯔꯛꯑꯅꯤ ꯑꯗꯨꯗꯨꯗꯒꯤ
ꯑꯗꯨꯕꯨꯗꯤ ꯅꯍꯥꯟ ꯊꯣꯛꯍꯝꯗ꯭ꯔꯔꯣꯏꯒꯗ꯭ꯔꯒꯦ
ꯁꯟ ꯂꯣꯏꯕ ꯏ ꯀꯥꯏꯁꯦ ꯑꯩꯈꯣꯏꯒꯤ ꯁꯟꯁꯦ ꯃꯄꯨꯅ ꯑꯝ ꯊꯥꯗꯣꯔꯛꯀꯦ ꯍꯥꯏꯇꯥꯔꯦ
ꯎꯝ
ꯅꯨꯃꯤꯠ ꯇꯥꯔꯀꯥꯟꯗ ꯑꯩꯈꯣꯏ ꯃꯐꯝ ꯂꯩꯔꯅꯤꯀꯥꯟꯗ ꯂꯥꯛꯄ ꯂꯥꯛꯇꯣꯏꯅꯦꯕ ꯑꯃꯨꯛ
ꯎꯝ ꯌꯥꯝ ꯑꯣꯏꯔꯝꯗꯗꯤꯅꯦ
ꯊꯤꯔꯗꯤ ꯐꯨꯕꯅ ꯍꯦ ꯄꯣꯏꯕ
ꯏꯌꯥꯝꯕ ꯑꯣꯏꯔꯝꯗꯗꯤꯅꯦ ꯀꯩꯅꯣ ꯇꯧꯕꯗꯣ ꯋꯥꯇꯔꯃꯦꯂꯟ ꯊꯥꯕꯗꯣ ꯈꯪꯕ꯭ꯔꯥ ꯗꯔꯕꯨꯖꯥ ꯊꯥꯕꯗꯣ
ꯆꯥ
ꯑꯗꯨ ꯇꯧꯅꯕ꯭ꯔꯣ
ꯑꯣꯖꯥ ꯑꯩꯈꯣꯏ ꯑꯗꯣꯝꯗ ꯄꯥꯛꯇꯧꯗꯦ ꯍꯥꯏ ꯇꯧꯗꯦ ꯍꯥꯏꯗꯤ ꯑꯩꯈꯣꯏꯗꯤ ꯑꯃꯨꯛ ꯏꯝꯐꯥꯜ ꯇꯨꯔꯦꯜ ꯄꯔꯤꯡꯒ ꯅꯛꯅꯕꯅꯤꯅ ꯌꯥꯝ ꯀꯟꯅ ꯇꯧꯕ ꯑꯣꯏꯗꯦꯕ
ꯎꯝ
ꯇꯣꯏꯁꯦ ꯃꯣꯏ ꯑꯗꯨꯒꯨꯝꯕꯗꯤ ꯑꯩꯈꯣꯏꯒꯤ ꯈꯤꯇꯪ ꯂꯥꯞꯄ ꯍꯥꯏꯇꯥꯔꯦ ꯍꯥꯏꯗꯤ ꯏꯁꯤꯡꯒ ꯃꯔꯥꯡ ꯀꯥꯏꯅ ꯐꯪꯗꯕ ꯇꯒꯤ ꯂꯩꯔꯐꯝꯒꯗꯣ
ꯎꯝ
ꯇꯅꯥꯟꯕ ꯃꯥꯔ ꯑꯗꯨꯗꯒꯤ ꯁꯅꯥꯔꯕꯗ ꯀꯤꯍꯣꯝ ꯃ ꯆꯤꯡꯗ ꯊꯥꯛꯅꯩꯗꯣ ꯑꯗꯨꯃꯥꯏꯅ
ꯎꯝ ꯑꯩꯈꯣꯏꯅ ꯇꯧꯗꯤ ꯇꯧꯋꯏꯗ ꯏꯁꯤꯡ ꯃꯔꯥꯡ ꯀꯥꯏꯅ ꯐꯪꯕ ꯍꯥꯏꯁꯦ ꯍꯣꯏ ꯏꯁꯤꯡ ꯆꯥꯎꯁꯟꯕ ꯌꯥꯝ ꯇꯣꯏꯅ ꯆꯥꯎꯁꯟꯕ ꯃꯐꯝꯗꯨꯗꯤ ꯌꯥꯔꯣꯏꯕꯀꯣ ꯐꯁ ꯆꯥꯎꯒꯟꯗꯕ ꯃꯐꯝꯗꯣ ꯑꯗꯨꯗꯗꯤ ꯌꯥꯏꯌꯦ
ꯑꯁ ꯍꯣꯏꯗꯤ ꯌꯥꯗꯦ ꯍꯣꯏꯗꯦ ꯑꯃꯨꯛ ꯀꯥꯏꯗꯒꯤ ꯈꯤꯤꯡ ꯑꯃꯨꯛ ꯈꯔꯗ ꯌꯥꯝ ꯀꯥꯔꯛꯀꯅꯤ ꯑꯃꯨꯛ ꯈꯤꯤꯡꯅꯤ ꯎꯝ ꯇꯨꯔꯦꯜ ꯑꯆꯧꯕꯁꯨ ꯑꯣꯏꯔꯕꯅꯤꯅ ꯄꯥꯊꯣꯛ ꯄꯨꯣꯊꯣꯛꯇꯅ ꯑꯃꯨꯛ ꯇꯧꯅꯔꯛꯀꯅꯤ ꯑꯗꯨꯗꯒꯤ
ꯑꯩꯈꯣꯏꯔꯣꯝꯗꯗꯤꯕꯤꯒꯨꯝꯕ ꯐꯖꯅ ꯊꯥꯔꯦꯌꯦꯕ ꯑꯗꯨ ꯑꯩꯈꯣꯏ ꯌꯨꯝꯗꯁꯨ ꯃꯥꯏꯔꯦꯟ ꯀꯩꯀꯥ ꯈꯔ ꯊꯥꯔꯝꯕꯅꯤꯅ ꯃꯥꯏꯔꯦꯟ ꯂꯨ ꯑꯃꯅꯦ ꯇꯣꯔꯕꯣꯠ ꯂꯨ ꯑꯃꯅꯦ ꯊꯕꯤ ꯂꯨ ꯃꯔꯤ ꯑꯃ ꯊꯥꯔꯝꯃꯦ
ꯑꯩ ꯍꯧꯖꯤꯛ ꯃꯥꯂꯦꯝꯔꯦꯟ ꯊꯥꯕꯤ ꯃꯇꯤ ꯑꯣꯏꯔ ꯑꯦꯁ ꯃꯥ ꯅꯌꯥꯝ ꯃ ꯑꯗꯨꯝ ꯆꯠꯅꯤꯡꯉꯦꯅꯦ ꯃꯥꯥꯏꯅ ꯃꯇꯝ ꯌꯧꯔꯦꯕꯣ
ꯎꯝ
ꯎꯝ ꯃꯥꯅꯦ ꯑꯗꯣꯝꯗꯪ ꯆꯁꯦ ꯑꯝꯇ ꯍꯥꯏꯔꯨꯒꯦꯅꯦ ꯅꯪꯍꯥꯟ ꯅꯤꯡꯁꯤꯡꯉꯛꯏꯅꯦ
ꯁꯥꯖ ꯁꯥꯖ
ꯅꯍꯥꯟ ꯌꯣꯟꯅ ꯍꯧꯕꯅꯤꯅꯦ ꯍꯧꯖꯅꯤꯡ ꯆꯪꯉꯤ ꯑꯗꯨ ꯀꯥꯟ ꯄꯣ ꯆꯩ ꯏꯟꯇꯅ ꯇꯥꯠꯂꯛꯄꯩ ꯇꯧꯏꯌꯦ ꯆꯔꯨꯝꯒꯁꯦ ꯅꯍꯥꯟꯅꯦꯩꯅ ꯍꯞꯇꯥ ꯐꯥꯗ꯭ꯔꯤ ꯍꯞꯇꯥ ꯐꯥꯔꯝꯃꯗ꯭ꯔꯣ ꯉꯁꯤ ꯗꯦꯠ ꯇꯥꯡ ꯀꯌꯥꯅꯣ
ꯉꯁꯤ ꯇꯥꯡ ꯇꯔꯥꯇꯔꯦꯠ
ꯇꯥꯡ ꯇꯔꯥꯇꯔꯦꯠ ꯇꯥꯡ ꯇꯔꯦꯠꯇꯅꯦ ꯑꯩꯅ ꯌꯦꯔꯨꯝ ꯄ꯭ꯂꯦꯠ ꯑꯃ ꯂꯧꯔꯨꯕꯅꯦ ꯑꯗ ꯂꯨꯄꯥ ꯆꯅꯤ ꯍꯥꯏꯍꯧꯋꯦ ꯉꯁꯤ ꯉꯔꯥꯡ ꯂꯧꯔꯨꯀꯥꯟꯗꯅ ꯑꯃꯨꯛ ꯂꯨꯄꯥ ꯆꯅꯤ ꯇꯔꯥ ꯍꯥꯏꯍꯧꯋꯦ
ꯎꯝ ꯑꯩꯈꯣꯏꯔꯣꯝꯗ ꯅꯥꯏꯟꯇꯤꯗꯪ ꯄꯤꯍꯧꯕꯅꯦ
ꯑꯩꯒꯤ ꯔꯨꯝ ꯄ꯭ꯂꯦꯠꯇ ꯍꯥꯏꯕ
ꯈꯪꯗꯦ ꯍꯧꯖꯤꯛ ꯍꯦꯟꯒꯠꯂꯝꯗ꯭ꯔ ꯅꯍꯥꯟꯗꯤ ꯈꯔꯗꯤ ꯀꯨꯏ
ꯎꯝ ꯍꯣꯏ ꯆꯅꯤ ꯆꯅꯤ ꯍꯦꯟꯅ ꯍꯥꯏꯗ ꯑꯣꯏꯔꯗꯤ
ꯎꯝ
ꯃꯇꯝꯁꯤ ꯀꯥꯏꯗ ꯍꯥꯎ ꯇꯥꯏ ꯇꯥꯏ
ꯑꯣ ꯆꯞꯄꯩꯇ ꯇꯧꯕ ꯍꯥꯏꯗ
ꯪ ꯋꯥꯣꯦ
ꯎꯝ ꯁꯣꯝꯗꯗꯤ ꯀꯅꯥ ꯀꯅꯥ ꯇꯧꯒꯦ
ꯄꯥꯜ ꯁꯌꯥ ꯃꯥꯂꯦ
ꯆꯃꯤꯅꯤ ꯀꯩꯅꯣ
ꯐꯣꯏ ꯐꯔꯦ ꯐꯩ ꯆꯥꯎꯈꯠ ꯊꯧꯔꯥꯡꯗ ꯇꯧꯒꯗꯧꯅꯤ ꯇꯧꯕ ꯌꯥꯏ ꯀꯩꯁꯨ ꯇꯧꯁꯤꯟꯒꯗꯧꯅꯤ ꯑ ꯅꯔ ꯀꯥꯟꯗꯧ ꯄꯨꯟꯇꯦ ꯈ꯭ꯋꯥꯡ ꯅꯥꯏꯒ ꯅꯥꯔꯀꯥꯟꯗ
ꯃꯥꯅꯤ ꯃꯥꯅꯤ ꯏꯑꯕ ꯅꯅꯥꯎꯁꯦ ꯅꯅꯥꯎꯁꯦ ꯑꯃꯨꯛꯇꯪꯗꯤ ꯃꯤꯂꯤꯅꯤꯌꯔ ꯑꯣꯏꯕ ꯉꯝꯅꯕ
ꯁꯗꯔꯀꯁ ꯀꯦꯅ
ꯃꯤꯂꯤꯅꯤꯌꯥꯟ ꯑꯣꯏꯕ ꯉꯝꯅꯕꯅꯦ ꯑꯩꯅ ꯍꯣꯠꯅꯔꯤꯕꯁ
ꯐ ꯐꯩ ꯐꯩ ꯐꯩ ꯇꯧꯕ ꯌꯥꯏ ꯀꯥꯟꯗ ꯆꯠꯠ ꯀꯧꯁꯟꯗꯧꯅꯤ
ꯆꯂꯤꯕꯅꯤꯅꯦ ꯍꯣꯏ ꯏꯌꯥꯝꯕ ꯑꯩ ꯉꯥꯏꯍꯥꯛ ꯂꯩ ꯇꯧꯔꯛꯑꯒꯦ ꯑꯃꯨꯛ ꯍꯜꯂꯣ